ꯍꯜꯂꯣ
ꯀꯩꯅꯣ ꯅꯪ ꯑꯗꯨꯝ ꯇꯞꯄꯤꯖꯤꯕꯨ ꯀꯩꯗꯧꯔ
ꯀꯩꯅꯣ ꯍꯥꯏꯖꯤꯕꯨ
ꯅꯪ ꯕꯣꯏꯁꯁꯦ ꯌꯥꯝ ꯇꯞꯄꯦ ꯍꯥꯏꯕꯥ ꯀꯥꯏꯗꯩꯅꯣ ꯑꯩ ꯅꯥꯖꯤ ꯊꯟꯅ ꯇꯥꯅꯕ ꯍꯣꯠꯅꯕꯗ ꯑꯩ
ꯑꯩꯁꯦ ꯋꯥꯏꯐꯥꯏ ꯃꯈꯣꯡꯗꯗꯤ ꯂꯩꯇꯦꯕ ꯌꯥꯝ ꯂꯥꯞꯄꯗꯤ ꯅꯠꯇꯦꯕ ꯑꯩ ꯂꯩꯁꯦ ꯅꯛꯇꯤ ꯅꯛꯑꯦꯕ ꯍꯥꯎ
ꯑ ꯈꯔ ꯀꯜꯈꯠꯂꯦ
ꯎꯝ
ꯅꯪꯗꯤ ꯉꯁꯥꯏꯗꯩ ꯀꯔꯤ ꯀꯩꯗꯧꯔꯦ ꯑꯗꯨꯛꯌꯥꯝ ꯇꯞꯄꯤꯗꯨꯅ
ꯇꯧꯗꯦꯗꯥ
ꯁꯤꯗꯗꯤ ꯀꯜꯂꯦ ꯉꯁꯥꯏꯒꯩ ꯀꯩꯗꯧꯕꯩ ꯇꯥꯗ꯭ꯔꯤꯕ ꯑꯗꯨꯒ
ꯑꯩ ꯁꯨꯃꯥꯏꯅꯥ ꯑꯗꯨꯝ ꯉꯥꯡꯉꯤꯅꯦ
ꯉꯥꯡꯗꯦ ꯉꯥꯡꯗꯦ ꯉꯁꯥꯏꯒ ꯃꯥꯟꯅꯗꯦ ꯍꯧꯖꯤꯛ ꯀꯥꯈꯠꯂꯦ ꯅꯪ ꯀꯩꯅꯣꯝ ꯁꯦꯝꯃꯝꯒꯅꯤ ꯍꯧꯖꯤꯛ
ꯆꯦꯟꯗꯦ ꯆꯦꯟꯗꯦ
ꯍꯦꯛꯇ ꯀꯤꯠ ꯀ ꯅꯝꯃꯦ ꯍꯥꯏꯕ ꯑꯩꯖꯦ ꯈꯅꯥꯎꯖꯤꯗ ꯍꯦꯛꯇ ꯅꯝꯃꯦ ꯍꯥꯏꯕ
ꯀꯗ꯭ꯔ ꯐꯗ꯭ꯔ ꯇꯧ ꯍꯥꯏꯕ ꯑꯗꯨꯝ ꯑꯩ ꯅꯦꯠ ꯆꯞꯄꯤꯕꯣ
ꯆꯞꯇ꯭ꯔꯦ ꯅꯪ ꯕꯨꯁꯇꯔ ꯑꯝ ꯍꯥꯞꯄꯝꯗꯧ ꯃꯥꯜ ꯂꯩ ꯈꯪꯑ ꯅꯪ
ꯅꯠꯇꯦ ꯋꯥꯏ ꯐꯥꯏ ꯁꯝꯃ ꯇꯧꯔꯛꯄ
ꯅꯪ ꯉꯁꯥꯏꯅ ꯀꯩ ꯕꯤꯠꯇ ꯄꯥꯏ ꯁꯥꯟꯅꯩꯕ
ꯁꯨꯃꯥꯏꯅ ꯐꯣꯟ ꯃꯁꯥꯒꯤ ꯅꯦꯠꯇꯩ ꯇꯧꯔꯛꯄ
ꯑꯣꯀꯦ
ꯍꯧꯖꯤꯛꯅ ꯋꯥꯏꯐꯥꯏ ꯍꯥꯏꯕ ꯑꯃ ꯂꯩꯗꯅ ꯋꯥꯏꯐꯥꯏ
ꯋꯥꯏ ꯄꯥꯏ
ꯋꯥꯏ ꯐꯥꯏ ꯀꯔꯤ ꯀꯔꯤꯅꯣ ꯇꯥꯅꯤꯡꯗꯦ ꯑꯝꯇ ꯅꯪꯒꯤ
ꯌꯥꯀ ꯄꯨꯡꯌꯣ
ꯃꯤꯅ ꯉꯥꯡꯉꯤꯖꯦ ꯇꯥꯗ꯭ꫪꯤꯖꯦ ꯌꯦꯡꯎ
ꯇꯥꯏꯃꯤ
ꯅꯣꯏꯒꯤ ꯂꯧ ꯎꯗ꯭ꯔꯕꯣꯕ ꯅꯪꯅ ꯍꯧꯖꯤꯛ ꯆꯦꯉꯦꯟ ꯇꯧꯔꯤꯖꯦ
ꯑꯩꯈꯣꯏꯗꯤ ꯂꯥꯔꯔꯦ ꯃꯤ ꯅꯪꯕꯣ ꯌꯥꯝ ꯏꯃꯣꯁꯅꯦꯜ ꯑꯣꯏꯕ ꯋꯥ ꯍꯪꯉꯛꯀꯅꯣ ꯃꯤ ꯅꯪꯕꯣ
ꯀꯞꯅꯤꯡꯉꯛꯄ꯭ꯔ
ꯀꯞꯅꯤꯡꯉꯦ ꯃꯤ ꯕꯟꯗꯣꯞ ꯊꯝꯒ꯭ꯔꯦ ꯃꯤ
ꯍꯥ
ꯗꯤꯃꯣꯁꯟꯅꯦ ꯐꯪꯉꯤꯖꯦ ꯆꯦꯡ ꯑꯍꯥꯎꯕꯗꯤ ꯁꯨꯄ꯭ꯔ ꯐꯥꯏꯟ ꯗꯣ
ꯑꯪ ꯋꯥ ꯇꯥꯕꯩ ꯀꯞꯅꯤꯡꯉꯦ ꯑꯁꯦꯡꯕꯩꯁꯨ
ꯀꯞꯅꯤꯡꯉꯦ ꯏꯃꯣꯁꯅꯦꯜ ꯑꯣꯏꯕ ꯋꯥꯅꯤꯃꯤ
ꯀꯞꯊꯣꯔꯛꯑꯒꯦ
ꯀꯞꯊꯣꯛꯑꯣ
ꯍꯎ
ꯑꯉꯥꯡ ꯑꯆꯧ ꯊꯦꯝꯕꯗꯤ ꯀꯞꯄꯗꯤ ꯊꯦꯝꯕ ꯍꯋꯥꯏꯍꯦ
ꯀꯔꯤ ꯀꯔꯤꯒꯤꯅꯣ ꯕꯟꯗꯣꯞ ꯊꯝꯃꯤꯅ ꯀꯩ ꯁꯤꯟꯅꯕꯩꯅꯣ
ꯑꯁꯗ ꯈꯨꯃꯥ ꯅꯥꯕꯒꯤ ꯊꯝꯕꯅꯤ
ꯑꯣ ꯑꯣ ꯅꯣꯏ ꯃꯥ ꯅꯥꯏ ꯍꯥꯏꯗꯨꯕꯨ ꯈꯔ ꯐꯥꯔꯕꯣ
ꯎꯝ ꯈꯔ ꯐꯔꯦ ꯎ ꯇꯥꯅꯤꯡ ꯗꯦꯌꯦ ꯆꯥꯅꯤꯡ ꯊꯛꯅꯤꯡꯕꯥ ꯐꯥꯎ ꯁꯨꯝ ꯆꯥꯗꯕ ꯃꯁꯥꯗ ꯁꯨꯝ ꯁꯣꯟꯖꯜꯂꯛꯄ
ꯑꯩꯅ ꯍꯦꯛ ꯄꯁꯇ꯭ꯔ ꯂꯣꯏꯔꯒ ꯆꯥꯗꯗꯤ ꯀꯃꯥꯏ ꯌꯥꯅꯤ ꯀꯔꯤ ꯀꯔꯤ ꯀꯔꯤ ꯀꯔꯤ ꯇꯧꯔꯤꯅꯣ ꯕꯤꯄꯤ ꯂꯣ ꯑꯣꯏꯔꯤꯔꯣ
ꯑꯣ ꯑꯗꯨ ꯑꯣꯏꯔꯒꯅ ꯑꯗꯨꯝ ꯇꯥꯜꯂꯦ ꯀꯟꯈꯠꯇꯕ ꯑꯗꯨꯝ ꯇꯥ ꯂꯩꯔꯕ
ꯀꯔꯤ ꯇꯧꯔ ꯀꯪꯈꯠꯇꯕꯕ
ꯇꯥꯔꯒ ꯑꯗꯨꯝ ꯂꯩꯔꯕ ꯀꯟꯈꯠꯇ꯭ꯔꯕ ꯁꯨꯝ ꯁꯣꯟꯗꯔꯕ ꯃꯥꯜꯂꯦ
ꯀꯩ ꯀꯩ ꯍꯦꯟꯖꯜꯂꯝꯃꯕ
ꯑꯇꯩ ꯀꯩꯁꯨ ꯑꯅꯥꯕꯗ ꯀꯩꯁꯨ ꯂꯩꯇꯦꯗ ꯑꯗꯨ ꯁꯣꯟꯕꯗꯣ
ꯑꯗꯨꯗ ꯈꯛꯇꯪ ꯑꯗꯨ ꯄꯩꯁꯥ ꯀꯌꯥꯝ ꯆꯪꯒ꯭ꯔꯕ
ꯎ ꯑꯗꯨꯝ ꯕꯤ ꯄꯤ ꯂꯣ ꯈꯛꯇꯪ ꯂꯥꯟꯅ ꯑꯗꯨꯝ ꯀꯩꯅꯣ ꯑꯗꯨꯗ ꯗꯥꯏꯔꯦꯛꯇ ꯁꯟꯗꯦ ꯀꯟꯀ꯭ꯂꯨꯖꯟꯗꯣ ꯑꯗꯨꯝ ꯇꯦꯁ ꯃꯌꯥꯝ ꯇꯧꯋꯦꯕꯀꯣ ꯀꯔꯤ ꯀꯔꯤ ꯚꯤꯇꯥꯃꯤꯟ ꯋꯥꯠꯄ꯭ꯔꯥ ꯊꯥꯏꯔꯣꯏꯗꯀꯤꯔꯥ ꯑꯗꯨꯒꯤꯔꯥ ꯇꯥꯒꯤꯔ ꯆꯥꯅ ꯇꯧꯋꯦ
ꯑ
ꯑꯗꯨ ꯇꯧꯕꯗ ꯀꯔꯤꯗ ꯗꯨꯝ ꯆꯪꯉꯦꯗ ꯃ ꯈꯔ ꯀꯪꯈꯠꯂꯥꯝꯃꯕꯅ ꯃꯣꯏ ꯍꯤꯡꯒꯣꯟꯒꯤ ꯑꯗꯨꯝ ꯇꯧꯗꯅ ꯗꯥꯏꯠ ꯗꯥꯏꯠꯁꯨ ꯀꯟꯅ ꯍꯣꯠꯅꯔꯤ ꯁꯤꯅꯤ ꯄꯨꯔꯕꯤꯔꯥꯅꯦ ꯑꯩꯈꯣꯏꯕꯥꯅ ꯑꯃꯨꯛ ꯕꯤꯄꯤꯁꯦ ꯍꯥꯏꯅꯦꯕ ꯃꯥ ꯕꯤꯄꯤ ꯒꯨꯂꯤ ꯆꯥꯏꯅꯦꯕꯀꯣ ꯑꯗꯨꯒ ꯈꯣꯏ ꯃꯥꯁꯤꯅ ꯂꯣꯅꯦꯕ
ꯑꯗꯨꯅ ꯅꯪꯒꯤ ꯆꯥꯛ ꯏꯟꯁꯥꯡ ꯊꯣꯡꯕꯁꯤ ꯈꯪꯗꯕꯤꯅꯦꯕ
ꯌꯥꯝ ꯕꯦꯔꯅꯦꯕ ꯊꯨꯝꯁꯦ ꯊꯥꯛꯇ꯭ꯔꯦ ꯑꯩꯈꯣꯏꯕꯥꯅ ꯍꯔꯥꯎꯔꯅꯤꯀꯣ ꯊꯨꯝ ꯋꯥꯠꯂꯦ ꯑꯩꯈꯣꯏ ꯃꯥꯥꯒꯤꯅꯕꯤꯔꯥ
ꯑꯗꯨꯗꯤ ꯊꯨꯝ ꯊꯥꯛ ꯈꯪꯗꯦꯗ ꯊꯨꯝꯗꯤ ꯀꯣꯟꯅ ꯊꯥꯛꯑꯁꯨ ꯌꯥꯗ꯭ꯔꯣ ꯑꯗꯨꯗꯤ
ꯑꯗꯣ ꯃꯥꯒꯤ ꯈꯣꯏꯕꯥꯒꯤꯁꯨ ꯑꯋꯥꯠꯛ ꯑꯄꯥ ꯍꯥꯏꯕ ꯑꯃ ꯂꯩꯔꯛꯀꯅꯤꯗꯅꯀꯣ ꯃꯥꯏ ꯇꯦꯡꯀꯣꯠꯒ ꯈꯥꯏꯗꯣꯛꯑꯒ
ꯑꯦ ꯈꯥꯏꯗꯣꯛꯇꯥꯕꯅꯤꯅ ꯑꯗꯨꯗꯤ ꯁꯤꯅ ꯇꯥꯕꯅꯤ ꯀꯔꯤ ꯀꯥꯟꯗꯕꯗ ꯃꯥꯅ ꯑꯐꯥꯎ ꯁꯥ ꯌꯥꯕ꯭ꯔꯣ
ꯉꯥꯎꯔꯦ ꯑꯩ ꯆꯥꯛ ꯊꯣꯡꯐꯝ ꯈꯪꯗꯦ ꯁꯤ ꯊꯨꯝ ꯈꯔ ꯋꯥꯠꯂꯅꯤ ꯑꯩꯈꯣꯏ ꯃꯥꯅ ꯊꯨꯝ ꯅꯝꯗꯦ ꯍꯥꯏꯔꯅꯤ ꯊꯨꯝ ꯈꯔ ꯑꯩꯈꯣꯏꯒꯤ ꯆꯥꯡ ꯆꯞ ꯆꯥꯕꯤ ꯊꯣꯡꯉꯨꯔꯒꯅ ꯑꯩꯈꯣꯏꯕꯥꯅ ꯊꯨꯝꯖ ꯍꯦꯟꯃꯜꯂꯦ ꯊꯨꯝꯖꯦ ꯍꯤꯃꯥꯜꯂꯦꯅ
ꯅꯣꯏ ꯕꯥꯗꯤ ꯏꯁꯧꯗꯤ ꯑꯗꯨꯝ ꯀꯟꯕꯅꯤꯗꯣ ꯑꯩ ꯈꯪꯉꯤ ꯅꯨꯄꯥ ꯑꯣꯏꯖꯔꯁꯨ ꯃꯔꯩꯗꯤ ꯎꯝ ꯅꯪ ꯑꯦꯔꯣꯄ꯭ꯂꯦꯟ ꯊꯧꯔꯤꯔꯣ
ꯀꯩꯅꯣ ꯃꯈꯣꯟ ꯌꯥꯝ ꯊꯣꯛꯄ꯭ꯔꯣ
ꯊꯣꯛꯏ
ꯑꯩ ꯆꯦꯡ ꯈꯜꯂꯤꯌꯦ ꯑꯗꯨꯏꯅꯦ
ꯑ ꯑꯦꯔꯄ꯭ꯂꯟ ꯊꯧꯔꯤꯔ ꯁꯤꯅꯤ
ꯌꯥꯝ ꯑꯁꯦꯡꯕꯩ ꯌꯥꯝ ꯍꯧꯕ꯭ꯔꯣ ꯇꯥꯏꯕ
ꯅꯁꯛꯇꯨꯒ
ꯑꯩꯒꯤ ꯋꯥꯔꯤꯗ ꯇꯧ ꯂꯩ ꯅꯣꯏꯒꯤ ꯋꯥꯔꯤ ꯑꯃꯨ ꯇꯔꯣꯛꯎꯁꯦ ꯅꯣꯏꯒꯤꯅ ꯀꯔꯤ ꯀꯔꯤ ꯀꯔꯤ ꯏꯁꯨ ꯂꯩꯕ
ꯎꯝ ꯑꯩꯈꯣꯏꯗꯤ ꯀꯔꯤꯝ ꯂꯩꯇꯦ ꯍꯧꯖꯤꯛ ꯌꯥꯝ ꯅꯨꯉꯥꯏꯔꯤ ꯑꯗꯤ
ꯅꯌꯦ ꯌꯎꯗꯕꯤ ꯄꯩꯁꯥ ꯅꯨꯡꯁꯥ ꯋꯥꯠꯇꯕꯤ
ꯁꯥꯟꯇꯤ ꯍꯥꯏꯁꯦ ꯂꯣꯏ ꯌꯥꯎꯕꯅꯦ ꯑꯅꯥ ꯑꯌꯦꯛ ꯀꯩꯀꯥ
ꯀꯩꯅꯣ ꯍꯥꯏꯖꯦ ꯑꯍꯦ
ꯑꯍ
ꯁꯥꯟꯇꯤ ꯀꯩꯝ ꯂꯩꯇꯦ ꯍꯥꯏꯁꯦ ꯑꯅꯥ ꯑꯌꯦꯛ ꯌꯥꯎꯗꯦ ꯄꯩꯁꯥ ꯅꯨꯡꯁꯥꯒꯤ ꯑꯋꯥꯕ ꯂꯩꯇꯦ ꯅꯨꯡꯉꯥꯏꯔ ꯐꯅ ꯈꯠꯅ ꯆꯩꯅ ꯌꯥꯎꯗꯅ ꯂꯩꯔꯤ ꯍꯥꯏ ꯅꯠꯇ꯭ꯔꯣ
ꯅꯠꯇꯦ
ꯅꯪ ꯁꯥꯟꯇꯤꯖꯦ ꯃꯑꯣꯡꯃꯅꯤꯅꯦ
ꯌꯥꯗꯦ ꯑꯗꯣ ꯄꯩꯁꯥꯗꯨ ꯌꯥꯝ ꯇꯤꯜꯂꯦꯕ ꯑꯩꯈꯣꯏꯒꯤ ꯒ꯭ꯔꯣ ꯑꯃ ꯂꯩꯕꯗꯣ ꯈꯪꯉꯤꯗꯅ ꯍꯣꯏꯗꯥꯗꯣ ꯑꯗꯨꯏꯗꯨꯅ ꯐꯔꯛ ꯈꯔ ꯇꯧꯗꯅ ꯃꯥꯅ ꯏꯁꯥꯗ ꯑꯗꯨꯝ ꯆꯤꯜꯍꯟꯕ ꯋꯥꯊꯤ ꯋꯥꯔꯦꯡ ꯈꯔ ꯇꯧꯅꯤꯗꯣ ꯑꯒꯦ ꯅꯣꯡ ꯀꯗꯤ ꯃꯥꯒꯤ ꯒꯦꯝꯒꯤ ꯍꯥꯏꯒꯗ ꯠ ꯕꯦꯠ ꯇꯧꯕ ꯍꯥꯏꯕ ꯁꯨꯝ ꯀ ꯀꯩꯒꯨꯝ ꯁꯥꯟꯅꯔꯁꯤ ꯕꯦꯠ ꯇꯧꯕꯗꯣ ꯑꯗ ꯁꯤ ꯊꯥꯕꯁꯤꯗ ꯁꯤ ꯊꯥꯕꯅ ꯑꯗꯨꯒꯤ ꯊꯥꯕꯗ ꯍꯟꯗꯛꯀꯤ ꯃꯔꯨꯞ ꯂꯨꯄꯥ ꯂꯤꯁꯤꯡ ꯀꯨꯟ ꯍꯔꯥꯎ ꯍꯔꯥꯎꯅꯤ ꯃꯥꯅ ꯍꯥꯏꯔꯛꯏꯒꯦ ꯑꯗꯨꯒ ꯃꯥ ꯃꯊꯥ ꯁꯥꯔꯦꯌꯦ ꯃꯥꯅ ꯍꯥꯏꯃꯤꯅꯦ ꯃꯥꯅ ꯃꯥꯡꯍꯜꯂꯒ ꯄꯩꯁꯥꯗꯣ ꯀꯗꯥꯏ ꯀꯗꯥꯏꯅꯣ ꯁꯅꯥꯕꯨ ꯟꯗꯣ ꯊꯝꯕꯣ ꯃꯔꯨꯞꯇꯣ ꯂꯤꯁꯤꯡ ꯀꯨꯟꯗꯣ ꯍꯨꯟꯅꯕ ꯍꯣꯠꯅꯕꯗ ꯃꯣꯏꯗꯤ ꯁꯣꯏꯕ ꯌꯥꯕ ꯅꯠꯇꯦꯗꯣ
ꯑꯁ ꯕꯟꯗꯣꯞ ꯊꯝꯕ ꯍꯥꯏꯗꯨꯖꯨꯅꯦ ꯄꯩꯁꯥꯗꯣ ꯁꯂꯦꯞꯇꯣ ꯈꯛ ꯄꯤ ꯌꯥꯕꯗꯤ ꯐꯥꯎꯋꯦ ꯏꯟꯇꯔꯦꯁ ꯂꯥꯛꯇꯣꯏꯅꯤꯅ ꯍꯦꯛꯇ ꯌꯥꯗꯃꯤ ꯕꯦꯔꯥ ꯀꯥꯕꯅꯤ
ꯒ꯭ꯌꯥꯟ ꯇꯥꯗꯦ ꯃꯥ ꯍꯟꯗꯛꯁꯨ ꯋꯥꯔꯜ ꯀꯞ ꯇꯧꯔꯦꯅ ꯍꯥꯏꯁꯦ
ꯎꯝ
ꯑꯩ ꯍꯥꯏꯈꯤꯕꯅꯤ ꯏꯕꯨꯡꯉꯣ ꯋꯥꯔꯜ ꯀꯞꯇ ꯑꯃꯨꯛ ꯄꯩꯁꯥꯗꯣ ꯊꯥꯗꯣꯛ ꯂꯩꯔꯝꯅꯤ
ꯊꯔꯦ ꯍꯥꯏꯕ꯭ꯔ
ꯍꯝ
ꯊꯥꯏ ꯍꯥꯏꯕ꯭ꯔꯣ ꯍꯟꯇꯛꯁꯨ
ꯅꯣ ꯍꯥꯏꯔꯦ ꯑꯩꯉꯣꯟꯗ ꯑꯩꯅ ꯃꯁꯦꯁ ꯊꯥꯖꯟꯕꯗ
ꯒ꯭ꯌꯥꯟ ꯇꯥꯔꯝꯃꯅꯤꯌꯦ ꯃꯥꯒꯤ ꯇꯗꯒꯤ ꯇꯧꯕ ꯌꯥꯗ꯭ꯔꯦ ꯁꯨꯃꯥꯏꯅ
ꯇꯧꯔꯤꯅꯦ ꯂꯨꯄꯥ ꯃꯕꯥꯏꯗꯗꯤ ꯂꯨꯄꯥ ꯆꯅꯤ ꯌꯥꯎꯔꯤꯒ ꯍꯥꯏꯔꯛꯀꯅꯤ ꯑꯦꯀꯥꯎꯟꯗ ꯍꯪꯉꯨꯕꯗ ꯎꯝ ꯃꯉꯣꯟꯗꯩꯗꯤ ꯑꯩꯅ ꯌꯥꯎꯋꯦ ꯍꯥꯏꯕ ꯉꯥꯎꯕꯅꯤ ꯄꯨꯔꯞ ꯑꯗꯨꯏ ꯃꯤꯗꯣ
ꯑꯗꯨ ꯕꯦꯛ ꯇꯧꯕꯒ ꯒꯦꯝꯕꯜ ꯇꯧꯕꯒꯁꯦ ꯈꯦꯠꯅꯩꯁꯦ ꯀꯩꯅꯣ ꯒꯦꯝꯕꯜꯁꯤꯅ ꯀꯩ ꯍꯥꯏꯅꯣ
ꯕꯦꯠ ꯇꯧꯕꯒ ꯒꯦꯝꯕꯂꯤꯡ ꯇꯧꯕꯒ
ꯍꯥ ꯍꯥꯎꯊꯕꯩꯔꯣ ꯑꯃꯨꯛ ꯂꯥꯛꯇꯣꯏꯔꯣ ꯍꯣꯔꯦꯟ ꯆꯥꯕ ꯂꯥꯛꯈꯤꯗꯔ ꯑꯩ ꯀꯩꯗꯧꯔꯒꯦ ꯉꯁꯤ ꯉꯟꯇ ꯆꯠꯂꯤꯁꯤꯕꯣ ꯎꯝ ꯎꯝ ꯎꯝ
ꯄꯥꯎ ꯑꯣꯏꯅ ꯐꯥꯎꯔꯛꯑꯣ ꯎꯝ
ꯎꯝ ꯎꯝ
ꯑꯈꯣꯏ ꯃꯥꯒ ꯊꯤꯟ ꯆꯠꯈ꯭ꯔꯤꯅꯦ
ꯀꯩꯊꯦꯜ ꯀ ꯉꯝꯃꯕ꯭ꯔꯣ
ꯑꯁ ꯌꯥꯗꯦꯗ ꯈꯔ ꯍꯧꯒꯠꯂꯛꯄꯗꯒꯤꯅꯦ ꯉꯥꯡꯅ ꯉꯝꯕꯖꯥꯠ ꯅꯠꯇꯦ ꯃꯥꯅ ꯊꯣꯛꯄ ꯇꯧꯒꯔꯗꯝ
ꯍꯣꯏꯅꯦ ꯄꯩꯁꯥꯗꯣ ꯄꯥꯝꯃꯨꯏꯗꯅ ꯃꯥꯅ ꯇꯤꯡꯈꯤ ꯄꯩꯁꯥꯗꯣ ꯇꯥꯅ ꯇꯧꯖꯩ ꯑꯣꯏꯔꯝꯅꯤ ꯀꯩꯅꯣ ꯍꯥꯟꯅ ꯈꯔ ꯊꯦꯡ ꯊꯦꯡ ꯆꯠꯇꯥꯏꯅꯦ ꯉꯁꯤ ꯀꯩꯅꯣ ꯑꯗꯨꯛꯌꯥꯝ ꯉꯟꯗꯧꯔꯤꯗꯨꯅ
ꯑꯗꯨꯅꯦ ꯑꯩꯅ ꯍꯪꯏꯁꯤꯁꯨ ꯃꯥ ꯋꯥꯔꯦꯌꯦ
ꯍꯣꯏ ꯁꯦ ꯊꯝꯃꯒꯦ